ꯎꯝ ꯇꯥꯏ ꯀꯣ
ꯑꯣꯏꯇꯥꯔꯦ ꯋꯥꯔꯤ ꯁꯥꯗꯧꯕ ꯅꯪꯒꯤꯗꯣ ꯄꯣꯜꯂꯤꯕ꯭ꯔꯣ
ꯌꯥꯝ ꯂꯩꯔꯤꯗ
ꯋꯥꯕꯤ ꯁꯥꯗꯣꯏ ꯃꯜꯂꯦ ꯅꯪꯒꯣ
ꯀꯨꯟ ꯃꯉꯥ ꯂꯩꯔꯤꯌꯦ ꯑꯩꯒꯤ ꯂꯣꯏꯗꯤ ꯂꯣꯏꯅꯤꯡꯉꯛꯑꯦ ꯀꯨꯟ ꯃꯉꯥ
ꯋꯥꯔꯤ ꯁꯥꯗ꯭ꯔꯣꯅ ꯃꯤꯕꯣ
ꯁꯥꯕꯅꯦ ꯑꯩꯒꯤ ꯏꯃꯥꯟꯅꯕꯤꯒꯤ ꯅꯦ ꯑꯩ ꯍꯧꯖꯤꯛ ꯇꯧꯕꯁꯦ
ꯅꯠꯇꯦ ꯑꯩ ꯍꯥꯏꯗꯤ ꯅ ꯅꯟꯗꯣ ꯋꯥꯔꯤ ꯁꯥꯗꯅ ꯂꯩ ꯅꯪꯒꯤꯗ ꯑꯩ ꯌꯥꯝ ꯃꯣꯜꯂꯤ ꯑꯗꯨꯗꯤ ꯌꯥꯝ ꯂꯩꯔꯤꯌꯦꯕꯀꯣ
ꯒ꯭ꯌꯥꯟ ꯇꯥꯗ꯭ꯔꯦ ꯅꯪꯅ ꯍꯥꯏꯔꯤꯁꯦ
ꯅꯠꯇꯦ ꯅꯪꯒꯤ ꯅꯪꯒꯤ ꯋꯥꯔꯤ ꯁꯥꯒꯗꯩꯕꯗꯣ ꯌꯥꯝ ꯌꯥꯝ ꯌꯥꯝ ꯂꯩꯔꯤꯌꯦ ꯍꯥꯏꯕ ꯅꯠꯇ꯭ꯔꯣ ꯅꯪ ꯍꯧꯖꯤꯛ ꯍꯥꯏꯕꯗꯣ
ꯋꯥꯔꯤ ꯁꯅꯤꯡꯉꯥꯏ ꯍꯥꯏꯗꯤ ꯑꯁꯤꯛ ꯍꯧꯖꯤꯛ ꯎꯝ ꯑꯁꯤꯒꯤꯗꯣ ꯍꯥꯏꯕꯅꯦ
ꯑꯥ
ꯎꯝ ꯀꯨꯟ ꯃꯉꯥ ꯂꯩꯔꯤꯌꯦꯕ
ꯑꯗꯨꯗꯤ ꯋꯥꯔꯤ ꯁꯥꯗ ꯃꯜꯂꯦꯕ ꯅꯥ ꯌꯥꯝ ꯋꯥꯔꯤ ꯁꯥꯗꯕꯤ ꯃꯜꯂꯦ
ꯎꯝ ꯑꯗꯨ ꯋꯥꯔꯤꯁꯨ ꯂꯩꯇ꯭ꯔꯦ ꯋꯥꯔꯕꯣ
ꯅꯠꯇꯦ ꯑꯩꯅ ꯍꯥꯏꯕꯗꯣ
ꯑꯥ
ꯅꯪꯅ ꯃꯤꯕꯨ ꯀꯣꯜ ꯇꯧ ꯕ ꯌꯥꯕꯗꯣ ꯌꯥꯝ ꯂꯩꯍꯧꯕ꯭ꯔꯥ ꯍꯥꯏꯝꯅꯤꯗ
ꯑꯧ ꯂꯩꯔꯤꯌꯦꯕ ꯀꯨꯟ ꯃꯉꯥ ꯂꯩꯔꯤꯌꯦꯕ
ꯑꯗꯨꯒꯤꯅꯦꯕ ꯅꯪꯁꯦ ꯌꯥꯝ ꯋꯥꯔꯤ ꯁꯥꯗꯕ ꯃꯥꯜꯂꯦꯕ ꯃꯤꯕꯨꯀꯣ
ꯁꯥꯗꯦ ꯍꯣꯏ
ꯑꯣ ꯏꯟꯇ꯭ꯔꯦꯁ ꯂꯩꯇꯕꯤꯒꯤꯔꯣ ꯁꯥꯅꯤꯡꯗ꯭ꯔꯤꯒꯤꯔꯣ
ꯇꯟꯕꯅꯦ ꯑꯩꯗꯤ ꯋꯥꯔꯤ ꯄꯥꯛ ꯁꯥꯟꯅꯗꯕꯅꯦ
ꯑꯁ ꯉꯁꯤꯗꯤ ꯐꯖꯅ ꯋꯥꯔꯤ ꯁꯥꯏꯍꯦꯅꯥ
ꯎꯝ
ꯋꯥꯔꯤ ꯌꯥꯝ ꯋꯥꯔꯤ ꯁꯥꯕ ꯌꯥꯝ ꯍꯩꯔꯤꯁꯤꯗꯤ ꯅꯪ
ꯍꯩꯇꯦꯗꯥ
ꯇꯨ ꯊꯥꯎꯖꯟ ꯇ꯭ꯋꯦꯟꯇꯤꯇꯨ ꯒ꯭ꯔꯦꯖ꯭ꯋꯦꯁꯟ ꯋꯥꯗꯦꯗ ꯇꯨ ꯊꯥꯎꯖꯟ ꯇ꯭ꯋꯦꯟꯇꯤꯇꯨ ꯇ꯭ꯋꯦꯟꯇꯤ ꯐꯣꯔ ꯇ꯭ꯋꯦꯟꯇꯤ ꯐꯥꯏꯚ ꯑꯗꯨ ꯒ꯭ꯔꯦꯖ꯭ꯋꯦꯁꯟ ꯂꯣꯏꯔꯦ ꯂꯣꯏꯁꯟ ꯂꯣꯏꯔꯒ ꯊ꯭ꯔꯤ ꯑꯤꯌꯔꯁ ꯑꯨꯝ ꯃꯥꯁꯇꯔ ꯂꯣꯏꯔꯒ ꯊ꯭ꯔꯤ ꯑꯤꯌꯔꯁ ꯁꯨꯔꯦꯀꯣ
ꯎꯝ ꯎꯝ
ꯑꯗꯨꯗ ꯌꯨꯝꯗ ꯍꯜꯂꯛꯑꯦ ꯍꯜꯂꯛꯑꯒ ꯑꯣꯖꯥ ꯃꯇꯝ ꯈꯔ ꯇꯧꯔꯦ
ꯁ꯭ꯀꯨꯜꯗꯀꯣ
ꯍꯥꯏꯁꯀꯨꯜꯒꯤ
ꯎꯝ ꯍꯥꯏꯁꯀꯨꯜꯒꯤ
ꯎꯝ ꯑꯗꯨꯒ ꯋꯥꯕꯒꯤ ꯇꯣꯛꯈ꯭ꯔꯦ ꯇꯣꯛꯑꯒ ꯑꯁꯤꯗ ꯂꯥꯛꯑ ꯑꯥ ꯑꯗꯨꯝ ꯑꯦꯛꯖꯥꯝ ꯊꯥꯖꯤꯔꯥꯅ ꯈꯜꯂꯒ ꯂꯩꯕꯅꯦ
ꯑꯣ ꯐꯩꯅꯦ ꯐꯥꯏꯅꯦ ꯌꯥꯝ ꯂꯥꯏꯕꯅꯤꯅꯦ ꯅꯣꯏ ꯂꯥꯏꯔꯤꯛ ꯍꯩꯕ ꯀꯥꯡꯕꯨꯒꯤꯗꯤ ꯌꯥꯝ ꯂꯥꯏꯅꯤ ꯊꯥꯎꯋꯣ
ꯏꯁ ꯀꯔꯤ ꯂꯥꯏꯔꯤꯛ ꯍꯩꯕꯒꯤ ꯅꯠꯇꯦꯍꯦ ꯗꯨꯝ ꯆꯨꯝꯗ꯭ꯔꯤꯡ ꯑꯣꯏꯅ ꯀꯥꯕꯅꯦ
ꯈꯔ ꯈꯔ ꯂꯩꯔꯗꯤ ꯑꯗꯨꯒꯨꯝꯕ ꯋꯥꯈꯟ ꯂꯩꯔꯗꯤ ꯊꯥꯍꯧꯕ ꯌꯥꯝ ꯅꯨꯡꯉꯥꯏꯕꯅꯤꯕ
ꯏꯟꯇ꯭ꯔꯦꯁꯀ ꯂꯩꯇꯦꯗ ꯑꯗꯨꯝ ꯊꯕꯛ ꯇꯧꯗ꯭ꯔꯗꯤ ꯌꯥꯗꯦꯅ ꯖꯥꯠ ꯖꯥꯠ ꯇꯧꯕꯅꯦ
ꯊꯕꯛꯇꯣ ꯑꯗꯨ ꯑꯗꯨꯗꯣ ꯑꯦꯛꯖꯥꯝ ꯊꯥꯑꯣ ꯑꯗꯨ ꯊꯥꯔꯒ ꯑꯩꯈꯣꯏꯒꯤ ꯕꯦꯡꯗ ꯂꯥꯛꯑꯣ
ꯂꯥꯛꯀꯦ ꯂꯥꯛꯀꯦ ꯈꯜꯂꯗꯤ ꯂꯥꯛꯀꯦ ꯈꯟꯗ꯭ꯔꯗꯤ ꯈꯪꯗꯦ
ꯑꯦ ꯑꯩꯈꯣꯏ ꯑꯩꯈꯣꯏꯒꯤ ꯕꯦꯡꯗ ꯂꯥꯛꯑꯣ ꯅ ꯅꯪꯒꯤ ꯗ꯭ꯔꯦꯁꯇꯣ ꯐꯖꯅ ꯁꯦꯠꯂꯒ ꯂꯥꯛꯑꯣ ꯑꯗꯨꯗ ꯑꯗꯨꯗ ꯌꯦꯡꯕ ꯇꯥꯕ ꯀꯣ
ꯅꯨꯄꯤ ꯌꯦꯡ ꯑꯥ ꯌꯥꯝ ꯌꯦꯡꯕ ꯃꯥꯜꯂꯦꯀꯣ ꯅꯪꯁꯦ
ꯌꯥꯝ ꯌꯥꯝ ꯌꯥꯝ ꯌꯦꯡꯕ꯭ꯔꯣ ꯌꯪ ꯌꯥꯝ ꯌꯦꯡꯗꯕ꯭ꯔꯥ ꯈꯪꯗꯦꯅꯦ ꯅꯪ ꯍꯥꯏꯔꯤꯁꯤꯁꯨ ꯅꯪꯅ ꯍꯥꯏꯅꯤꯡꯕꯗꯣ ꯑꯗꯨꯝ ꯍꯥꯏꯔꯣ ꯌꯥꯔꯦ ꯑꯩꯗꯤ
ꯅꯨꯄꯤꯗꯤ ꯌꯥꯝ ꯌꯦꯡꯉꯝꯃꯅꯤ ꯑꯗꯣ ꯐꯨꯠꯕꯣꯜꯗꯣ ꯄꯨꯡ ꯀꯌꯥꯗꯅꯤ ꯍꯥꯏꯕ ꯉꯁꯤꯒꯤꯗꯣ
ꯊꯦꯡꯕꯅꯦꯍꯦ ꯄꯨꯡ ꯕꯥꯔꯣ ꯃꯈꯥꯏꯗ ꯂꯩꯕꯅꯤ
ꯎꯝ ꯄꯨꯡ ꯀꯌꯥ ꯄꯨꯡ ꯀꯌꯥꯐꯥꯎ ꯅꯪꯗꯤ ꯑꯥ ꯄꯨꯡ ꯀꯌꯥꯗ ꯇꯨꯝꯃꯒꯦ
ꯉꯁꯤꯗꯤ ꯊꯦꯡꯇꯧꯃꯥꯜꯂꯦ ꯅꯍꯥꯟꯗꯤ ꯄꯨꯡ ꯄꯨꯡ ꯇꯔꯥ ꯀꯣ ꯄꯨꯡ ꯇꯔꯥ ꯑꯗꯨ ꯁꯣꯏꯗ ꯇꯨꯝꯒꯅꯤꯕ
ꯎꯝ
ꯉꯁꯤꯗꯤ ꯐꯨꯠꯕꯣꯜ ꯃꯦꯠꯁ ꯍꯦꯟꯅ ꯂꯩꯕꯗꯤ ꯂꯩ
ꯑꯧ ꯀꯔꯤ ꯀꯔꯤ ꯇꯤꯝꯕꯨ ꯁꯄꯣꯔꯠ ꯇꯧꯔꯨꯒꯦ ꯅꯪꯗꯤ
ꯑꯩꯒꯤ ꯁꯞꯄꯣꯔꯇ꯭ꯔꯗꯤ ꯐ꯭ꯔꯥꯟꯁꯅꯤ
ꯑꯣ ꯐ꯭ꯔꯥꯟꯁꯇ ꯀꯅꯥ ꯂꯩꯒꯦ
ꯍꯥꯏꯕꯗꯤ
ꯍꯩꯕ ꯍꯩꯕ ꯃꯤ ꯍꯩꯕ ꯐꯨꯠꯕꯣꯜꯂꯔ
ꯐ꯭ꯔꯥꯟꯁꯇ ꯈꯔ ꯍꯩꯕ ꯃꯤ ꯍꯥꯏꯔꯗꯤ ꯏꯝꯕꯥꯞꯄꯦ ꯈꯪꯕ꯭ꯔꯣ
ꯑꯥ ꯑꯥ ꯈꯪꯉꯤ ꯈꯪꯉꯤ
ꯈꯔ ꯅꯥꯏꯃꯜꯂꯦ
ꯑꯥ ꯑꯇꯣꯞꯄꯗꯤ ꯂꯩꯇ꯭ꯔꯣ
ꯑꯇꯣꯞꯄ ꯑꯇꯣꯞꯄ ꯑꯩꯒꯤ ꯑꯣꯏꯅꯗꯤ ꯃꯥꯅ ꯍꯥꯏꯌꯦ ꯑꯇꯣꯞꯄꯖꯨ ꯂꯩꯌꯦꯕꯀꯣ ꯂꯩꯕꯗꯤ ꯃꯤ ꯃꯣꯏꯁꯦ ꯄꯨꯟꯃꯥ ꯍꯥꯏꯌꯦꯗ ꯑꯗꯨ ꯈꯔ ꯍꯩꯔꯁꯨ ꯈꯔ ꯃꯣꯏꯗꯣ ꯂꯣꯏꯅꯃꯛ ꯍꯥꯏ ꯍꯣꯏ ꯑꯗꯨ ꯑꯣꯏꯔꯁꯨ ꯈꯔ ꯍꯥꯏꯕ ꯎꯞ ꯑꯥ ꯑꯗꯨꯗꯒꯤ ꯈꯔ ꯍꯦꯟꯕ ꯂꯩꯌꯦꯗꯅ
ꯎꯝ
ꯑꯗꯨꯅꯤꯗ
ꯎꯝ ꯌꯥꯃꯥꯜ ꯍꯥꯏꯕꯗꯨꯁꯨꯔꯥ ꯑꯗꯨꯅ ꯁ꯭ꯄꯦꯟ
ꯌꯥꯝꯃꯥꯜ ꯍꯥꯏꯕꯗꯣ
ꯑꯗꯨꯗꯤ ꯁ꯭ꯄꯦꯟꯅꯤ
ꯑꯣ
ꯅꯪ ꯁꯞꯄꯣꯔꯇꯔ ꯂꯩꯕ꯭ꯔꯣ ꯅꯪꯒꯤ ꯁꯞꯄꯣꯔꯇꯔ
ꯑꯩꯗꯤ ꯐꯨꯠꯕꯣꯜꯗ ꯏꯟꯇ꯭ꯔꯦꯁ ꯂꯩꯇꯕꯒꯤ ꯀꯅꯥꯕꯨ ꯀꯅꯥꯅ ꯀꯅꯥꯔꯣꯕ ꯈꯪꯗꯦ
ꯑꯣ ꯑꯗꯨꯗꯤ
ꯑꯗꯨꯗꯤ ꯑ ꯒꯦꯝ ꯑꯗꯨꯒꯤ ꯒꯦ ꯒꯦꯝꯒꯨꯝꯕ ꯁꯥꯟꯅꯕ꯭ꯔꯣ ꯅꯅ ꯑꯦꯅꯤ ꯑꯥꯎꯠꯗꯣꯔ ꯒꯦꯝ
ꯒꯦꯝ
ꯍꯣꯏ ꯑꯥꯎꯠꯗꯣꯔ ꯒꯦꯝ ꯍꯥꯏꯕ ꯇꯥꯔꯦꯀꯣ
ꯑꯇꯣꯞꯄ ꯒꯦꯝ ꯀꯣ
ꯑꯥꯎꯠꯗꯣꯔ ꯑꯥꯎꯠꯗꯣꯔ ꯑꯥꯎꯠꯗꯣꯔ
ꯑꯣ ꯑꯥꯎꯠꯗꯣꯔ ꯒꯦꯝ ꯁꯥꯅꯗꯦꯗ ꯑꯩꯗꯤ ꯁ꯭ꯄꯣꯔꯠꯁ ꯒꯨꯝꯕꯗ ꯏꯟꯇ꯭ꯔꯦꯁ ꯂꯩꯇꯦ
ꯅꯪꯗꯤ
ꯑꯩꯗꯤ ꯑꯩꯁꯨ ꯈꯔ ꯈꯔꯗꯤ ꯁꯥꯟꯅꯩ ꯌꯥꯝ ꯌꯥꯝ ꯄ꯭ꯔꯣꯐꯦꯁꯅꯦꯜ ꯑꯣꯏꯕꯗꯤ ꯅꯠꯇꯦ ꯑꯗꯨ ꯈꯔ ꯐꯤꯖꯤꯀꯦꯜ ꯐꯤꯠꯅꯦꯁ ꯑꯣꯏꯅꯤꯡꯉꯥꯏ ꯐꯨꯠꯕꯣꯜꯒꯨꯝꯕ ꯕꯣꯂꯤꯒꯣꯜꯒꯨꯝꯕ ꯃꯥ ꯃꯔꯛꯗꯤ ꯁꯥꯟꯅꯩꯕꯒꯣ
ꯀꯔꯤ ꯀꯔꯤ ꯒꯦꯝ ꯁꯥꯅꯒꯦ
ꯑ ꯐꯨꯠꯕꯣꯜꯁꯨ ꯁꯥꯟꯅꯩꯌꯦ ꯚꯣꯂꯤꯁꯨ ꯁꯥꯟꯅꯩꯌꯦ ꯕꯦꯗꯃꯤꯟꯇꯟꯒꯨꯝꯕꯁꯨ ꯁꯥꯟꯅꯩ
ꯑꯣ ꯌꯥꯝ ꯍꯥꯏꯔꯝꯃꯤꯅꯦ
ꯅꯠꯇ꯭ꯔꯦ ꯍꯩ ꯍꯩꯕ ꯅꯠꯇꯦ
ꯑ ꯑꯗꯨꯝ ꯑꯗꯨ ꯑꯣꯏꯔꯖꯨ ꯁꯥꯟꯅꯕ ꯌꯥꯔꯗꯤ ꯑꯗꯨꯝ ꯍꯥꯏꯕ ꯍꯥꯏꯕ ꯍꯥꯏꯕ ꯇꯥꯔꯦ
ꯑꯗꯨ ꯆꯥꯛꯀꯩꯏꯟ ꯑ ꯆꯥꯛ ꯊꯣꯡꯕꯒꯨꯝꯕꯗꯤ ꯅꯪꯗꯤ ꯊꯣꯡꯕ꯭ꯔꯥ ꯅꯪ ꯅꯅꯥꯎꯅꯨꯄꯤꯅ ꯊꯣꯡꯕ꯭ꯔꯥ
ꯑꯩꯅ ꯊꯣꯡꯗꯦ
ꯅꯪꯁꯨ ꯊꯣꯡꯕ ꯍꯩꯕ꯭ꯔꯥ
ꯁꯤ ꯑꯥ ꯈꯔ ꯈꯔꯗꯤ ꯍꯩꯕꯅꯦ ꯎꯝ ꯌꯥꯝ ꯌꯥꯝ ꯌꯥꯝ ꯐꯖꯅ ꯊꯣꯡꯕ ꯐꯖꯅ ꯍꯩꯁꯤꯔ ꯌꯥꯝ ꯍꯥꯏꯕꯗꯤ ꯅꯠꯇꯦꯕꯀꯣ ꯑꯗꯨ ꯊꯣꯡꯉꯣ ꯍꯥꯏ ꯊꯣꯡꯉꯣ ꯍꯥꯏꯔꯗꯤ ꯆꯥꯕ ꯌꯥꯕꯗꯤ ꯊꯣꯡꯔꯗꯤ ꯍꯩꯗꯤ ꯍꯩꯗꯧ ꯃꯥꯜꯂꯦ
ꯍꯦꯍꯦ ꯍꯥꯎꯗꯧ ꯃꯥꯜꯂꯦ
ꯑꯋꯣꯏ ꯊꯣꯡꯕ ꯌꯥꯒꯗꯧ ꯃꯥꯜꯂꯦꯕ
ꯑꯥ
ꯑꯁ ꯑꯗꯨ ꯊꯣꯡꯕꯗꯤ ꯊꯣꯡꯗꯦꯗ ꯈꯥꯏꯗꯒꯤ
ꯊꯣꯡꯅꯤꯡꯗꯕ꯭ꯔꯥ
ꯊꯣꯡꯅꯤꯡꯗꯦ ꯍꯣꯏ
ꯀꯔꯤꯅꯣ ꯇꯟꯕ꯭ꯔꯣ
ꯌꯥꯝ ꯇꯜꯂꯦ ꯇꯜꯂꯦ ꯑꯗꯨ ꯑꯗꯨꯗꯤ
ꯀꯩꯅꯣ ꯅꯨꯨꯄꯥ ꯑꯥ ꯅꯨꯄꯥꯖꯤꯡꯅ ꯆꯥꯛ ꯏꯟꯖꯥꯡ ꯊꯣꯡꯉꯗꯤ ꯄꯥꯝꯕꯅꯦ ꯅꯨꯄꯤꯖꯤꯡ
ꯏꯁ ꯀꯥꯏꯗꯒꯤ ꯅꯣꯅꯦꯍꯦ ꯑꯗꯨꯒꯨꯝꯕ ꯊꯣꯡꯉꯣ ꯍꯥꯏꯔꯗꯤ ꯂꯣꯏꯔꯦ ꯄꯨꯟꯁꯤꯗ ꯂꯣꯏꯔꯦ ꯑꯗꯨꯗꯤ
ꯂꯩꯌꯦꯅ
ꯑꯦꯍꯣꯏ ꯑꯦꯈꯣꯏ ꯑꯩꯗꯤꯀꯣ
ꯑꯥ
ꯒꯨꯝꯕ ꯊꯣꯡꯕꯗꯣ ꯋꯥꯟ ꯌꯔꯗ ꯑꯅꯤꯔꯛ ꯑꯍꯨꯝꯔꯛ ꯃꯔꯤꯔꯛ ꯑꯗꯨꯒꯨꯝꯕꯗꯤ ꯊꯣꯡꯕ ꯃꯥꯜꯂꯦ
ꯇꯨ ꯐꯣꯔꯠ ꯇꯥꯏꯝꯁꯀꯨꯝꯕꯗꯤ ꯊꯣꯡꯕꯗ ꯌꯥꯝ ꯌꯥꯝꯗꯤ ꯊꯣꯡꯗꯦ
ꯑꯣ
ꯁꯤꯗꯤ ꯐꯥꯎ ꯁꯤꯗ ꯑꯈꯣꯏ ꯂꯩꯕ ꯐꯥꯎ ꯑꯃꯐꯥꯎ ꯊꯣꯡꯗ꯭ꯔꯤꯕꯀꯣ
ꯎꯝ
ꯆꯥꯛ ꯊꯣꯡꯕꯗꯤ ꯑꯗꯨꯒꯨꯝꯕꯗꯤ ꯏꯟꯇꯔꯦꯁ ꯌꯥꯝ ꯌꯥꯎꯗꯕ ꯌꯥꯝ ꯂꯩꯇꯕ ꯂꯩꯇꯕ
ꯅꯪ ꯅꯌꯥꯝꯕꯗꯤ
ꯃꯥꯁꯨ ꯌꯥꯝ ꯇꯣꯏꯅ ꯊꯣꯡꯗꯦꯗ ꯃꯔꯥꯛ ꯀꯣ
ꯎꯝ
ꯃꯥ ꯃꯔꯛꯇꯤ ꯊꯣꯡꯕꯗꯤ ꯊꯣꯡꯕꯅꯤ
ꯑꯣ
ꯅꯣꯏꯒꯤ ꯂꯩꯐꯝꯗꯤ ꯏꯁꯤꯡꯒꯨꯝꯕ ꯃꯥꯏꯒꯨꯝꯕꯁꯦ ꯐ꯭ꯔꯤꯔꯥ
ꯏꯁꯤꯡ ꯍꯧꯖꯤꯛꯇꯤ ꯅꯣꯡ ꯇꯥꯕꯒꯤꯀꯣ ꯅꯣꯡ ꯇ ꯑꯗꯨꯗꯤ ꯃꯣꯏꯅ ꯁꯄ꯭ꯂꯥꯏ ꯇꯧꯕ ꯅꯣꯡ ꯖꯧꯒ꯭ꯔꯗꯤ ꯁꯄ꯭ꯂꯥꯏꯗꯣ ꯂꯥꯏꯕ꯭ꯔꯗꯩ ꯂꯩ ꯂꯩꯕꯅꯤ
ꯗꯣꯅꯣꯡ ꯆꯨꯗ꯭ꯔꯗꯤ ꯑꯗꯨꯝ ꯄꯩꯁꯥ ꯇꯤꯡꯉꯦ
ꯎꯝ ꯄꯩꯁꯥ ꯇꯤꯡꯕꯅꯤ ꯅꯣꯡ ꯆꯨꯗ꯭ꯔꯗꯤꯀꯣ ꯑꯗꯨꯒꯤ ꯌꯨꯝ ꯍꯥꯏꯗ ꯍꯥꯏꯕ ꯇꯥꯔꯦ ꯌꯨꯝ ꯃꯄꯨꯅꯀꯣ
ꯎꯝ
ꯑꯗꯨꯝ ꯁꯦꯝꯅꯤꯕ
ꯑꯥꯎ
ꯑꯗꯨꯝ ꯁꯞꯄ꯭ꯂꯥꯏ ꯇꯧꯕꯤꯅꯦꯕ ꯃꯣꯏꯅ ꯗ꯭ꯔꯥꯝ ꯗ꯭ꯔꯥꯝꯗꯀꯣ ꯁꯤꯟꯇꯦꯛꯁꯇꯀꯣ
ꯑꯣ ꯑꯣ ꯗꯨ ꯅꯣꯏ ꯅꯣꯏ
ꯇꯨꯝꯅꯤꯡꯈ꯭ꯔꯕ
ꯇꯨꯝꯅꯤꯡ ꯑ ꯃꯤꯠ ꯄꯥꯡꯗꯕꯤꯗ ꯑꯗꯨꯝ ꯋꯥꯔꯤ ꯑꯥ ꯋꯥꯔꯤ ꯁꯥꯟꯅꯕꯩꯅꯦ
ꯅꯪꯒꯤ ꯅꯪꯒꯤ ꯈ‌ꯣꯟꯖꯦꯜꯗꯤ ꯅꯤꯡꯈ꯭ꯔꯕ ꯈ‌ꯣꯟꯖꯦꯜꯗ ꯈꯥꯔ ꯃꯥꯅꯈ꯭ꯔꯦꯅꯦ
ꯑꯣ ꯑꯩꯅ ꯃꯤꯠ ꯄꯥꯡꯗꯕꯤꯗ ꯑꯗꯨꯝ ꯇꯨꯝꯃꯒ ꯋꯥꯔꯤ ꯁꯥꯟꯅꯕꯩꯅꯦ ꯇꯨꯝꯕꯨꯗꯤ ꯇꯨꯝꯅꯤꯡꯗꯦ ꯑꯩꯒ ꯇꯨꯝꯕ ꯃꯇꯝꯗꯣ ꯅꯪ ꯈꯪꯉꯗꯤ ꯋꯥꯎ ꯍꯥꯏꯔꯅꯤ
ꯊꯦꯡꯅ ꯇꯨꯝꯕ꯭ꯔꯣ ꯅꯪ
ꯊꯦꯡꯅ ꯇꯨꯝꯕꯅꯦ ꯑꯩꯗꯤ ꯑꯗꯨꯒ ꯊꯦꯡꯅ ꯍꯧꯒꯠꯄ
ꯑꯗꯨ ꯀꯔꯤ ꯇꯧꯔꯒ ꯂꯩꯕ ꯅꯪ ꯀꯔꯤ ꯇꯧꯕꯅꯣ ꯐꯣꯟ ꯌꯦꯡꯕꯔꯣ ꯚꯤꯗꯤꯑꯣꯒꯨꯝꯕ ꯌꯦꯡꯕꯔꯣ ꯃꯤꯕꯨ ꯋꯥꯔꯤ ꯁ ꯁꯥꯥꯕ꯭ꯔꯣ ꯀꯔꯤ ꯇꯧꯒꯦ ꯂꯣꯏꯅꯃꯛ ꯇꯧꯋꯦꯕ